ꯍꯂꯣ
ꯑꯣꯏ ꯇꯥꯥꯏꯑꯦ ꯍꯣꯢ ꯇꯥꯏ
ꯀꯩꯗꯧꯔꯤꯅꯣ
ꯅꯣꯡ ꯇꯥꯗ꯭ꯔꯣ ꯑꯁ ꯑꯩꯁꯨ ꯄꯪꯄꯪ ꯆꯨꯝꯅ ꯂꯩꯗ
ꯅꯣꯡ ꯆꯨꯕ꯭ꯔ
ꯍꯧꯖꯤꯛꯇꯤ ꯅꯣꯡ ꯆꯨꯗ꯭ꯔꯦ ꯅꯣꯏꯗꯗꯤ
ꯈꯣꯏꯗꯤ ꯅꯣꯡ ꯆꯨꯑꯦ
ꯎꯝ ꯆꯛꯄꯨꯗꯤ ꯆꯥꯔꯕꯣ ꯍꯣꯏ ꯇꯥꯏꯌꯦ ꯇꯥꯏꯌꯦ ꯇꯥꯏ ꯆꯥꯛꯆꯥꯥꯕꯨ
ꯍꯣꯏ ꯆꯔꯦ ꯅꯪꯗꯤ
ꯑꯩꯁꯨ ꯆꯥꯔꯦ ꯀꯔꯤ ꯌꯦꯟꯁꯥꯡ ꯆꯥꯕꯅꯣ
ꯑꯁ ꯉꯁꯤ ꯑꯩ ꯆꯥꯕꯗꯣ ꯁꯛ ꯁꯟꯁꯥ ꯆꯥꯏ
ꯑꯣ ꯑꯣ ꯑꯁ ꯍꯥꯎꯕ ꯏꯟꯁꯥꯡꯅꯤꯅꯦ
ꯑꯁ
ꯀꯩꯅꯣ ꯐ꯭ꯔꯥꯟꯁ ꯐ꯭ꯔꯥꯟꯁ ꯎ ꯁꯞꯄꯣꯔꯠ ꯇꯧꯕ ꯉꯝꯕꯒꯤꯔꯣ ꯁꯟꯁ
ꯍꯣꯏ ꯉꯔꯥꯡ ꯀꯥꯕꯒꯤ ꯐ꯭ꯔꯥꯟꯁ ꯍꯦ
ꯍꯣꯏ ꯐꯖꯩꯗ ꯑꯗꯨꯝ ꯐ꯭ꯔꯥꯟꯁꯒꯤꯁꯨ ꯀꯣ
ꯍꯣꯏ ꯑꯗꯨꯝꯃ ꯃꯣꯏ ꯄꯣꯏꯠ ꯅꯣꯔꯋꯦꯁꯨ ꯌꯥꯝ ꯊꯤꯕꯗꯤ ꯅꯠꯇꯦꯗ
ꯍꯣꯏ ꯍꯣꯏ ꯆꯨꯝꯃꯦ ꯆꯨꯝꯃꯦ ꯐꯖꯩ ꯃꯕꯥꯅꯤꯒꯤ ꯃꯦꯠꯁꯨ ꯉꯔꯥꯡ
ꯍꯣꯏ ꯐꯖꯔꯦ ꯑꯗꯨ ꯑꯌꯨꯒꯤꯁꯨ ꯌꯥꯝ ꯐꯖꯕꯅꯦ
ꯑꯣ ꯑꯗꯨꯕꯨꯗꯤ ꯑꯁ ꯌꯦꯡꯕ ꯉꯝꯗꯕꯅꯤꯅ ꯇꯨꯝꯈ꯭ꯔꯕ ꯑꯩꯅ
ꯑꯥ ꯍꯌꯦꯡꯒꯤꯁꯨ ꯍꯦꯟꯅ ꯐꯖꯒꯅꯤꯗ ꯑꯌꯨꯛꯗ
ꯀꯅꯥ ꯀꯅꯥ ꯒꯤꯔꯣ
ꯄꯣꯔꯇꯨꯒꯜꯁꯨ ꯂꯩꯌꯦ
ꯑꯣ
ꯍꯌꯦꯡ ꯄꯣꯔꯇꯨꯒꯜꯒ ꯀꯅꯥ ꯀꯅꯥꯔ ꯂꯩꯕꯗꯣ ꯑꯔꯖꯦꯟꯇꯤꯅꯥꯁꯨ ꯂꯩꯕꯅꯦ ꯍꯌꯦꯡꯀꯣ
ꯐꯖꯅꯤꯅꯦ
ꯅꯪ ꯇꯨ ꯊꯥꯔꯇꯤ ꯍꯌꯦꯡ ꯑꯌꯨꯛꯀꯨ ꯑꯣꯏꯔꯝꯒꯅꯤ ꯑꯗꯨ ꯇꯨ ꯊꯥꯔꯇꯤꯗ ꯏꯪꯂꯦꯟꯒꯤꯁꯨ ꯂꯩꯑꯦ
ꯑꯣ
ꯑꯗꯨꯒ ꯄꯨꯡ ꯃꯉꯥ ꯃꯉꯥꯗ ꯀꯣꯂꯣꯕꯤꯌꯥꯒ ꯄꯣꯔꯇꯧꯒꯜ ꯑꯁ ꯑꯗꯨꯗꯤ ꯌꯥꯝ ꯐꯖꯒꯅꯤꯍꯦ
ꯑꯩꯁꯨ ꯄꯣꯇꯣꯔꯒꯜꯅꯤꯅꯦ
ꯑꯦꯁ ꯄꯣꯇꯣꯔꯒꯜꯗꯗꯤ ꯁꯄꯣꯔꯠ ꯇꯧꯅꯤꯡꯗꯦ ꯑꯩꯗꯤ
ꯑꯣ ꯑꯩꯅꯗꯤ ꯄꯣꯔꯇꯨꯒꯥꯜ ꯆꯠꯈ꯭ꯔꯕ
ꯑꯩꯅꯗꯤ ꯐ꯭ꯔꯥꯟꯁꯀ ꯕ꯭ꯔꯥꯖꯤꯜ ꯁꯄꯦꯟ ꯑꯍꯨꯝꯗꯣ
ꯑꯣ ꯑꯁ ꯐ꯭ꯔꯦꯟꯁꯤꯡꯁꯨ ꯑꯦꯇꯦꯛꯀꯤꯡ ꯐꯥꯕꯅꯤꯅꯀꯣ ꯌꯦꯡꯕ ꯅꯨꯡꯉꯥꯏꯌꯦꯕ
ꯍꯧꯖꯤꯛ ꯐꯥꯎꯗꯤ ꯐ꯭ꯔꯥꯟꯁꯀꯤ ꯄ꯭ꯂꯦꯗꯣ
ꯎꯝ
ꯃꯤ ꯀꯅꯥꯁꯨ ꯗꯤꯐꯤꯠ ꯇꯧꯕ ꯉꯝꯗꯦꯗ
ꯍꯥ ꯑꯁ ꯐꯖꯩꯍꯦ ꯐ꯭ꯔꯥꯟꯁꯀꯤꯁꯦ
ꯍꯣꯏ ꯍꯣꯏ
ꯃꯣꯏ ꯆꯦꯟꯕꯁꯨ ꯉꯝꯃꯦꯕꯀꯣ
ꯍꯣꯏ ꯍꯣꯏ
ꯑꯁ ꯃꯣꯏꯒꯤ ꯑꯇꯦꯛꯀꯤꯡꯁꯤꯗꯤ ꯀꯤꯔꯤꯕ ꯋꯥꯅꯤꯗ
ꯃꯣꯏꯒ ꯖꯄꯥꯟ ꯖꯄꯥꯟꯒꯤꯁꯨ ꯀꯤꯌꯦꯅꯦ ꯇꯦꯛꯀꯤꯡꯁꯦ ꯐꯖꯩꯅꯦ
ꯍꯣꯏ ꯑꯁ ꯃꯣꯏꯗꯤ ꯂꯦꯡꯂꯒ ꯑꯗꯨꯝ ꯁꯥꯟꯅꯕꯅꯦꯕ
ꯎꯝ
ꯃꯣꯏꯗꯤ ꯀꯅꯥꯁꯨ ꯀꯔꯤ ꯍꯥꯏꯁꯤꯔꯥ ꯂꯦꯞꯂꯒ ꯂꯩꯕ ꯅꯠꯇꯦꯕ ꯃꯣꯏꯗꯤ ꯆꯦꯜꯂꯒꯀꯣ
ꯆꯨꯝꯃꯦ ꯆꯨꯝꯃꯦ ꯍꯣꯏ
ꯃꯣꯏꯗꯤ ꯅꯥꯏꯟꯇꯤ ꯃꯤꯅꯤꯠ ꯗꯨꯝ ꯆꯦꯜꯂꯦꯗ
ꯌꯥꯏ ꯐꯖꯩ ꯏꯁꯄꯦꯟ ꯏꯁꯄꯦꯟꯕꯨꯗꯤ ꯑꯩꯗꯤ ꯃꯣꯏꯁꯦ ꯑꯦꯇꯦꯛꯀꯤꯡ ꯌꯥꯝꯗꯕꯅꯤꯅꯀꯣ ꯀ꯭ꯂꯕ ꯀꯟꯕꯒ ꯁꯥꯟꯅꯔꯗꯤ ꯀꯃꯥꯏꯅ ꯇꯧꯒꯗ꯭ꯔꯥ ꯍꯥꯏꯅ ꯈꯟꯕ
ꯑꯁ ꯃꯣꯏꯗꯤ ꯄꯁꯤꯡ ꯈꯛꯇ ꯁꯅꯥꯏꯗ
ꯎꯝ ꯏꯁꯄꯦꯟꯒ ꯖꯔꯃꯅꯤ ꯈꯣꯏꯁꯤꯗꯤꯀꯣ
ꯎꯝ
ꯕꯣꯜꯗꯤ ꯒꯣꯜꯅ ꯉꯝꯕꯅꯤꯅ
ꯍꯣꯏ ꯍꯣꯏ
ꯐ꯭ꯔꯥꯟꯁꯀꯤꯗꯤ ꯐꯖꯔꯦ ꯕ꯭ꯔꯥꯖꯤꯜꯁꯨ ꯐꯖꯩ ꯇꯦꯛꯀꯤꯡꯗꯤꯀꯣ
ꯍꯣꯏ ꯍꯣꯏ ꯕ꯭ꯔꯖꯤꯜꯒꯤꯁꯦ ꯁꯣꯏꯕꯗꯤ ꯀꯣꯔꯁꯀꯤ ꯃꯤꯁꯇꯦꯛꯅꯤ
ꯑꯣ
ꯃꯣꯏ ꯀꯩ ꯍꯥꯏꯁꯤꯔꯥ ꯀꯣꯔꯁꯅ ꯊꯥꯔꯛꯄ ꯄ꯭ꯂꯦꯌꯔꯁꯤꯡ ꯌꯥꯝ ꯐꯖꯕ ꯎꯔꯤꯕ
ꯍ ꯍꯣ ꯍꯣꯏ
ꯂꯥꯁ ꯑꯥꯋꯔ ꯈꯛꯇ ꯊꯥꯔꯛꯑꯦꯕ ꯃꯣꯏ
ꯎꯝ
ꯑꯗꯨ ꯑꯣꯏꯔꯁꯨ ꯐꯖꯩꯗ ꯃꯣꯏꯒꯤꯁꯨ
ꯕ꯭ꯔꯖꯤꯜꯒꯤꯁꯤ ꯃꯁꯛ ꯈꯪꯗꯕ ꯌꯥꯝꯃꯤꯅꯦ
ꯃꯣꯏꯗꯤ ꯍꯣꯏ ꯆꯍꯤ ꯈꯨꯗꯤꯡꯗ ꯑꯗꯨꯝ ꯄ꯭ꯂꯦꯌꯔ ꯑꯅꯥꯎ ꯑꯅꯥꯎꯕ ꯑꯗꯨꯝ ꯂꯥꯛꯄꯅꯦ
ꯑꯥ ꯏꯪꯂꯦꯟꯒꯤꯗꯤ ꯀꯃꯥꯏꯅ ꯇꯧꯕꯔꯣ ꯅꯍꯥꯟ ꯁꯤꯌꯦꯀꯣ ꯏꯀꯣꯗꯔꯗꯔꯥ
ꯍꯣꯏ ꯑꯗꯨꯃꯥꯏꯗꯤ ꯍꯥꯏꯌꯦ ꯑꯗꯨ ꯈꯪꯗꯦ
ꯏꯪꯂꯦꯟꯁꯨ ꯄ꯭ꯔꯦꯌꯔꯗꯤ ꯌꯥꯝ ꯐꯕꯅꯦ
ꯑꯥ
ꯑꯗꯨ ꯈꯪꯗꯦ
ꯎꯝ
ꯃꯣꯏ ꯀꯔꯝꯃꯥꯏꯅ ꯁꯤꯅꯕ꯭ꯔ ꯋꯥꯟ ꯋꯥꯟ ꯖꯤꯔꯣꯗ꯭ꯔ ꯈꯪꯗꯦꯅꯦ
ꯑꯥ ꯀ꯭ꯋꯥꯗꯔꯁꯨ ꯌꯥꯏ ꯐꯖꯩ ꯃꯣꯏꯁꯦ ꯂꯛꯅꯔꯥ
ꯍꯣꯏ ꯍꯣꯏ
ꯑꯗꯨꯒ ꯀꯩꯅꯣ ꯑꯃ ꯀꯦꯞ ꯕꯔꯗꯦ ꯍꯥꯏꯕ꯭ꯔꯣ
ꯅꯍꯥꯟ ꯄꯣꯔꯇꯨꯒꯜꯒ ꯁꯥꯟꯅꯕꯗꯨꯔꯥ ꯍ ꯑꯣ
ꯃꯣꯏꯕꯨꯁꯨꯨ ꯐꯤꯐꯥꯅꯗꯤ ꯍꯩꯔꯛꯄ ꯋꯥꯐꯝ ꯑꯃ ꯂꯩꯌꯦꯀꯣ ꯃꯣꯏꯁꯤ ꯁ꯭ꯄꯦꯟ ꯀꯔꯤ ꯀꯔꯤ ꯃꯣꯏꯗꯅ ꯍꯦꯟꯅ ꯀꯟꯕ ꯇꯤꯝꯅꯦ ꯍꯩꯅ ꯕꯔꯗꯦꯕꯨ
ꯄꯣꯔꯇꯨꯒꯜꯒ ꯁꯥꯟꯅꯕꯗꯨ ꯑꯗꯨꯝ ꯐꯖꯩꯀꯣ
ꯍꯣꯏ ꯑꯗꯨꯝ ꯌꯥꯏꯌꯦ ꯃꯥꯏꯁꯦ ꯑꯗꯨꯒ ꯀꯣꯂꯣꯕꯤꯌꯥꯒꯁꯨꯨ ꯗ꯭ꯔꯣ ꯆꯠꯂꯦꯀꯣ
ꯑꯦ ꯄ꯭ꯔꯣꯇꯣꯒꯜꯒ ꯁꯅꯥꯕꯗꯤ ꯅꯠꯇꯦ
ꯑꯣ ꯑꯣ ꯑꯣ ꯁ꯭ꯄꯦꯟꯒꯀꯣ
ꯍꯣꯏ ꯁ꯭ꯄꯦꯟꯔ ꯃꯥꯜꯂꯦ
ꯑꯥ ꯊꯃꯦ
ꯀꯦꯀꯦ ꯀꯦ ꯀꯦ ꯕꯣꯚꯔꯗꯦ ꯍꯩꯕ꯭ꯔ
ꯑꯥ ꯑꯥ ꯆꯨꯝꯃꯦ ꯍꯣꯏ
ꯃꯣꯏ ꯗ꯭ꯔꯣ ꯇꯥꯕꯗꯣ
ꯃꯣꯔꯣꯛꯀꯣꯁꯨ ꯐꯖꯩꯗ
ꯍꯣꯏ ꯍꯣꯏ ꯃꯨꯔꯣꯀꯣꯁꯨ ꯑꯗꯨꯝ ꯌꯥꯕꯅꯦ
ꯅꯪꯗꯤ ꯀ꯭ꯔꯤ ꯀꯔꯤ ꯇꯤꯝꯗ ꯁꯥꯅ ꯑꯥ ꯗ ꯁꯞꯄꯣꯔꯠ ꯇꯧꯕ꯭ꯔꯥ
ꯑꯩꯗꯤ ꯖꯄꯥꯟꯒ ꯄꯣꯔꯇꯨꯒꯜ ꯐ꯭ꯔꯥꯟꯁ
ꯑꯁ ꯀꯗꯥꯏꯗꯒꯤ ꯑꯃꯥꯗꯤ ꯀꯥꯅꯤ ꯑꯗꯨ ꯑꯅꯤꯗꯤ ꯄꯣꯔꯅꯤ
ꯈꯟꯗ꯭ꯔꯦꯗ ꯑꯗꯨꯝ ꯇꯧꯕ ꯇꯥꯔꯦ
ꯄꯣꯔꯇꯨꯒꯜꯕꯨ ꯁꯞꯄꯣꯔꯠ ꯇꯧꯋꯦ ꯑꯗꯨ ꯔꯣꯅꯦꯜꯗꯣꯕꯨꯗꯤ ꯄꯥꯝꯗꯕꯀꯣ
ꯑꯝ ꯑꯩꯁꯨ ꯔꯨꯅꯦꯜꯗꯣ ꯂꯩꯇ꯭ꯔꯗꯤ ꯁꯦꯄꯣꯔꯠ ꯇꯧꯅꯤ
ꯑꯩꯗꯤ ꯍꯧꯖꯤꯛ ꯁꯞꯄꯣꯔꯠ ꯇꯧꯋꯦ ꯃꯣꯏ ꯇꯤꯝꯃꯦꯠꯀꯤꯗꯃꯛ ꯑꯁ ꯔꯨꯅꯦꯜꯗꯣꯒꯤꯗꯤ ꯈꯔ ꯇꯜꯂꯤꯅꯦ
ꯔꯨꯅꯥꯜꯗꯣ ꯌꯥꯎꯗ꯭ꯔꯗꯤ ꯃꯣꯏꯗꯤ ꯀꯥꯒꯅꯤꯗ
ꯑꯗꯨꯅꯤ ꯏꯁꯀ꯭ꯋꯥꯠꯁꯦ ꯌꯥꯝ ꯐꯖꯩꯑꯌꯦꯕꯀꯣ ꯃꯣꯏꯁꯦ
ꯑꯣꯏ
ꯃꯤꯠꯁꯤꯁꯤꯗꯤ ꯄꯨꯔꯥꯅꯦꯕ ꯔꯣꯅꯥꯜꯗꯣ ꯅꯠꯇꯕ ꯃꯤ ꯈꯔ ꯑꯉꯥꯡ ꯑꯣꯏꯕ ꯆꯦꯟꯕ ꯀꯟꯕ ꯑꯃ ꯌꯥꯎꯔꯝꯃꯗꯤꯀꯣ
ꯎꯝ
ꯐꯖꯅꯤ ꯕꯄꯦꯒꯨꯝꯕ ꯌꯥꯎꯗꯤ ꯐꯖꯅꯤ
ꯍꯣꯏ ꯉꯁꯤ ꯃꯦꯠꯁꯨ ꯐꯖꯒꯅꯤ
ꯎꯝ ꯀꯅꯥ ꯀꯅꯥ ꯂꯩꯕ꯭ꯔꯥ ꯄꯨꯡ ꯕꯣꯔꯣ ꯃꯈꯥꯏꯗꯁꯨ ꯂꯩꯕ꯭ꯔꯥ
ꯉꯁꯤꯔꯥ
ꯍꯥꯏ
ꯑꯁꯤ ꯑꯃ ꯕ꯭ꯔꯣ ꯃꯈꯥꯏꯁꯨ ꯂꯩ ꯐꯥꯏꯚ ꯊꯥꯔꯇꯤꯁꯨ ꯂꯩꯕ ꯃꯥꯜꯂꯦ ꯑꯗꯨꯒ ꯚꯣꯔꯣ ꯃꯈꯥꯏ ꯅꯥꯇꯦꯠ ꯇꯨ ꯊꯥꯔꯇꯤ ꯃꯥꯜꯂꯦ ꯉꯁꯤ ꯀꯣ
ꯍꯥ ꯍꯥ
ꯑꯥ ꯉꯁꯤꯒꯤ ꯃꯦꯁꯗꯤ ꯊꯤꯁ ꯑꯥ ꯉꯁꯤꯒꯤ ꯇꯦꯕꯜ ꯒ꯭ꯔꯨꯞ ꯒ꯭ꯔꯨꯞ ꯑꯦꯜꯗꯣ
ꯎꯝ
ꯃꯣꯏꯗꯤ ꯉꯁꯤ ꯅꯨꯡꯗꯥꯡꯗꯒꯤ ꯇꯤꯝ ꯑꯍꯨꯝꯗꯤ ꯗꯤꯁꯥꯏꯠ ꯇꯧꯒꯅꯤ
ꯀꯅꯥꯅꯥ ꯀꯥꯒꯦꯔ ꯗ ꯃꯥ ꯀꯅꯥꯅ ꯔꯥꯎꯟ ꯊꯥꯔꯇꯤ ꯇꯨꯗ ꯀꯥꯒꯦꯔꯥ ꯍꯥꯏꯕꯗꯨ
ꯑꯁ ꯑꯗꯨꯒꯨꯝꯕꯅꯤꯅꯦ ꯐꯖꯒꯗꯕꯁꯦ ꯀꯟꯅ ꯁꯥꯅꯥꯅꯦꯕꯀꯣ ꯍꯣꯏ ꯍꯣꯏ ꯍꯦ ꯍꯦ ꯍꯦ ꯃꯥꯅꯤ ꯀꯥꯅꯤꯡꯉꯥꯏ ꯍꯥꯏꯕꯒꯤ ꯃꯣꯏꯁꯦ
ꯍꯣꯏ
ꯑꯁ ꯑꯩꯈꯣꯏꯗꯗꯤ ꯕꯣꯜ ꯌꯦꯡꯕꯁꯨ ꯂꯩꯇꯕꯅꯤꯅ ꯏꯊꯟꯇ ꯌꯦꯡꯉꯤꯁꯤ ꯅꯨꯡꯉꯥꯏꯗꯦꯅꯦ
ꯍꯣꯏ ꯍꯣꯏ ꯕꯣꯜ ꯌꯦꯡꯕꯗꯤ ꯒ꯭ꯔꯨꯞ ꯂꯩꯔꯒꯀꯣ
ꯑꯗꯨ ꯍꯟꯗꯛꯁꯤꯗꯤ ꯂꯤꯛꯁꯨ ꯑꯣꯏꯔꯝꯕꯅꯤꯅ ꯑꯗꯨ ꯂꯤꯛ ꯑꯣꯏꯔꯁꯨ ꯍꯧꯖꯤꯛꯀꯤꯗꯤ ꯑꯗꯨꯝ ꯐꯖꯕ ꯍꯧꯔꯅꯦꯕꯀꯣ
ꯍꯣꯏ ꯉꯁꯤ ꯅꯨꯡꯗꯥꯡꯗꯤ ꯂꯥꯁ ꯉꯁꯤ ꯅꯨꯡꯗꯥꯡꯗꯤ ꯂꯥꯁ ꯇꯥꯔꯝꯅꯤꯕ
ꯑꯣ
ꯂꯤꯛ ꯔꯒ꯭ꯔꯥꯎꯟ ꯑꯁꯤ ꯂꯥꯁ ꯇꯥꫪꯅꯤ ꯑꯗꯨ ꯃꯟꯗꯦꯗꯤ ꯗꯦꯠ ꯇ꯭ꯋꯦꯟꯇꯤ ꯀꯌꯥ ꯇꯥꯕ꯭ꯔꯥ ꯃꯟꯗꯦꯗꯤ ꯍꯧꯔꯅꯤ ꯔꯥꯎꯟ ꯑꯣꯐ ꯇ꯭ꯋꯦꯟꯇꯤ ꯇꯨ ꯅꯣꯛ ꯑꯥꯎꯠ ꯍꯧꯔꯅꯤ ꯕ꯭ꯔꯖꯤꯜ ꯕ꯭ꯔꯖꯤꯜꯒ ꯖꯄꯥꯟꯒꯤ ꯃꯦꯠꯆꯁꯨ ꯐꯖꯒꯅꯤꯗ
ꯍꯣꯏ ꯑꯗꯨꯁꯨ ꯐꯖꯅꯤ ꯍꯦ
ꯎꯝ
ꯑꯥꯔꯖꯦꯟꯇꯤꯅꯥꯗꯤ ꯇꯤꯝ ꯌꯥꯝ ꯀꯟꯗꯕꯒ ꯊꯣꯛꯄꯒꯨꯝ ꯇꯧꯋꯦꯀꯣ
ꯑꯔꯖꯦꯟꯇꯤꯅ ꯔꯥ
ꯓꯅꯥꯒꯔꯥ
ꯑꯣꯏꯕꯁꯨ ꯌꯥꯏ ꯍꯣꯏ ꯓꯅꯥꯁꯨ ꯉꯁꯤ ꯅꯨꯡꯗꯥꯡꯒꯤ ꯗꯤꯁꯥꯏꯠ ꯇꯧꯒꯅꯤꯗ
ꯑꯣ ꯑꯣ ꯒꯅ
ꯍꯣꯏ
ꯓꯅꯥꯁꯨ ꯑꯗꯨꯝ ꯌꯥꯕ ꯃꯥꯜꯂꯦ
ꯍꯣꯏ ꯌꯥꯕꯁꯨ ꯌꯥꯏ
ꯐꯥꯔꯁꯗ
ꯓꯅꯥꯒ ꯏꯪꯂꯦꯟꯅꯦꯀꯣ ꯗ꯭ꯔꯣ ꯆꯠꯄꯗꯣ
ꯍꯣꯏ
ꯏꯀꯣꯗꯔꯅ ꯍꯥꯠꯄꯗꯨꯗꯤ ꯖꯔꯃꯅꯤꯅꯤꯅꯦꯀꯣ
ꯑꯣ ꯑꯣꯏꯕꯁꯨ ꯌꯥꯏ ꯍꯣꯏ
ꯑꯥꯔꯖꯦꯟꯇꯤꯅꯒ ꯀꯦ ꯀꯥꯕꯣꯚꯔꯗꯤ ꯍꯩꯕ꯭ꯔ
ꯑꯣ ꯑꯣ
ꯑꯗꯨꯅ ꯁꯅꯥꯅꯤ ꯑꯗꯨꯒ ꯑꯁꯇ꯭ꯔꯦꯂꯤꯌꯥꯒ ꯏꯖꯤꯞ
ꯎꯝ ꯑꯁ ꯑꯩꯈꯣꯏꯒꯤ ꯇꯥꯏꯃꯤꯡꯁꯤꯒ ꯌꯥꯗꯅꯦ ꯕꯣꯜ ꯌꯦꯡꯕ
ꯍꯣꯏ ꯐꯔꯛꯇꯤ ꯇꯥꯏ ꯐꯔꯦꯀꯣ ꯑꯗꯨꯗꯤ